ꯎ
ꯍꯜꯂꯣ
ꯍꯜꯂꯣ
ꯇꯥꯔꯔꯕꯔꯕꯣ
ꯑ
ꯍꯜꯂꯣ ꯍꯜꯂꯣ ꯑꯣ
ꯑꯩꯥꯏꯀꯣ
ꯇꯔꯦ ꯇꯥꯔꯦ ꯁꯪꯇ꯭ꯔꯛ ꯁꯪꯅ ꯇꯥꯔꯦ ꯑꯩꯒꯤ ꯌꯦꯟꯁꯥꯡꯁꯨ ꯃꯨꯟꯒꯗꯧꯔꯦ ꯍꯥꯎꯒꯗꯧꯕꯁꯤ ꯎꯝ ꯅꯪꯒꯤ ꯄꯦꯁꯟꯗꯤ ꯀꯔꯝꯕꯅꯣ ꯀꯔꯤꯅꯣ ꯅꯪ ꯄꯦꯁꯦꯟꯁꯦ
ꯑꯃꯥꯔꯛ ꯍꯥꯏꯌꯣ
ꯅꯪ ꯑꯍꯥꯡꯕ ꯃꯇꯝꯗ ꯀꯔꯤ ꯇꯧꯅꯤꯡꯕ꯭ꯔꯣ ꯅꯪꯕꯨ ꯐ꯭ꯔꯤ ꯑꯣꯏꯕ ꯀꯥꯟꯗꯅꯦ ꯍꯂꯣ ꯇꯥꯕꯔꯣ ꯇꯥꯕ꯭ꯔꯣ ꯇꯥꯕ꯭ꯔꯣ ꯑꯣ ꯑꯣ ꯇꯥꯔꯦ ꯇꯥꯔꯦ
ꯑꯣ ꯀꯥꯏꯗꯦꯗ ꯑꯗꯨꯝ ꯅꯪ ꯐ꯭ꯔꯤ ꯑꯣꯏꯕꯀꯥꯟꯗꯅꯦ
ꯎꯝ
ꯐ꯭ꯔꯤ ꯐ꯭ꯔꯤ ꯑꯣꯏꯕ ꯀꯥꯟꯗ ꯀꯔꯤ ꯀꯔꯤ ꯊꯕꯛ ꯇꯧꯅꯤꯡꯕ꯭ꯔꯕꯥ
ꯑꯩ ꯍꯣꯕꯤꯔꯣ
ꯍꯣꯏ ꯍꯣꯕꯤ ꯍꯣꯏ ꯍꯣꯕꯤ ꯍꯥꯏꯇꯥꯔꯦ꯫
ꯇꯥꯔꯒ ꯎꯝ ꯏꯁꯩ ꯇꯥꯔꯒ ꯑꯗꯨꯝ ꯒꯦꯝꯁꯨ ꯁꯥꯟꯅꯥꯏꯌꯦ ꯏꯁꯩꯁꯨ ꯇꯥꯔꯒ ꯑꯗꯨꯝ ꯂꯩꯕꯅ ꯅꯨꯡꯉꯥꯏꯌꯦ
ꯏꯁꯩ ꯇꯥꯔ ꯂꯩꯕꯗꯤ ꯅꯨꯡꯉꯥꯏꯌꯦꯅ
ꯑꯥꯎ
ꯃꯤ ꯂꯣꯏ ꯇꯥꯅꯤꯡꯉꯦ ꯅ ꯑꯗꯨꯗꯤ
ꯎꯝ ꯅꯪꯗꯤ
ꯑꯩꯗꯤ ꯑꯗꯨꯝ ꯀꯔꯤ ꯍꯥꯏꯁꯤꯔꯥ ꯑꯩꯁꯦ ꯑꯩ ꯍꯣꯕꯤꯒꯤꯗꯤ ꯑꯗꯨꯝ ꯀꯨꯀꯤꯡ ꯑꯗꯨꯝ ꯀꯔꯤ ꯀꯔꯤꯔ ꯄꯪꯁꯦꯝ ꯁꯦꯝꯃꯒ ꯑꯗꯨꯝ ꯄꯪꯆꯥ ꯆꯥꯅꯤꯡꯕꯗꯣ
ꯑꯣ ꯑꯦꯁ ꯀꯨꯀꯤꯡ ꯍꯥꯏꯔꯗꯤ ꯅꯨꯡꯉꯥꯏꯌꯦ ꯅꯨꯡꯉꯥꯏꯅꯦ ꯅꯨꯄꯥꯁꯤꯡ ꯆꯥꯛꯀ ꯀꯔꯤ ꯀꯔꯤ ꯊꯣꯡꯅꯤꯡꯗꯕ ꯌꯥꯝꯃꯤꯅ
ꯑꯩꯗꯤ ꯀꯩ ꯍꯥꯏꯁꯦ ꯑꯩꯈꯣꯏ ꯏꯃꯨꯡꯗꯣ ꯏꯆꯦ ꯑꯃ ꯉꯛꯇꯅꯦꯕꯀꯣ ꯑꯗꯨꯒꯤ ꯑꯩꯗꯤ ꯑꯗꯨꯝ ꯌꯨꯝ ꯂꯩꯔꯑꯦꯕ ꯑꯗꯨꯒꯤ ꯑꯗꯨꯨꯝ ꯃꯔꯛ ꯃꯔ ꯀꯣꯜ ꯂꯤꯛꯁꯨ ꯍꯦꯡꯉꯦ ꯑꯩ ꯑꯗꯨꯝ ꯆꯥꯛ ꯌꯦꯟꯁꯥꯡꯁꯨ ꯑꯩ ꯃꯔꯛ ꯃꯔꯛ ꯇꯧꯋꯦꯕ ꯑꯗꯨꯒꯤ ꯑꯩꯅ ꯊꯣꯡꯉꯗꯤ ꯑꯁꯤꯃꯛ ꯑꯩꯈꯣꯏꯗꯤ ꯑꯦꯟꯁꯥꯡ ꯍꯥꯎꯔꯅꯤꯅꯒꯥꯏ ꯈꯟꯕꯅꯤ
ꯑꯥ ꯑꯥ
ꯑꯩꯈꯣꯏ ꯄꯂꯦꯟꯁꯦ ꯃꯑꯣꯡ ꯑꯃꯅꯦꯕ
ꯔꯦ
ꯑꯩꯣꯏ ꯇꯥꯂꯦꯟꯁꯦ ꯂꯣꯂ ꯊꯝꯕ ꯌꯥꯗꯦꯕ
ꯍꯣꯏꯗ
ꯑꯗꯣ ꯈ꯭ꯋꯥꯏꯗꯒꯤ ꯑꯩ ꯊꯣꯡꯅꯤꯡꯕꯁꯦ ꯀꯔꯤꯔꯥ ꯈꯪꯕ꯭ꯔꯥ
ꯎꯝ ꯍꯥꯏꯅꯦ
ꯗꯥꯜ
ꯗꯥꯜ ꯇꯥꯔꯦ
ꯗꯥꯜ
ꯀꯔꯤꯒꯤꯅꯣ
ꯗꯥꯜ ꯅꯠꯇ꯭ꯔꯗꯤ ꯊꯣꯡꯕ ꯍꯩꯇꯦ ꯀꯨꯀꯤꯡ ꯄꯥꯝꯃꯦ ꯍꯥꯏꯕꯩ ꯋꯥꯅꯤ
ꯑꯣ ꯀꯨꯀꯤꯡ ꯄꯥꯝꯃꯒ ꯗꯥꯜ ꯉꯥꯛꯇ ꯊꯣꯡꯉꯦ
ꯗꯥꯜ ꯉꯥꯛꯇꯥ ꯊꯣꯡꯕ ꯍꯩ
ꯥꯖꯥꯠ ꯖꯥꯠꯅꯤꯍꯦ
ꯑꯦ ꯍꯧꯖꯤꯛꯄꯨꯗꯤ ꯁꯤꯗ ꯂꯩꯈ꯭ꯔꯕꯅꯦ ꯑꯩꯅ ꯉꯥꯛ ꯊꯣꯡꯈ꯭ꯔꯕꯅꯤ ꯄꯪꯊꯣꯡ ꯊꯣꯡꯉꯒ ꯄꯪꯄꯤ ꯄꯤꯖꯩꯌꯦ ꯄꯪꯆꯥꯥ ꯆꯥꯏꯌꯦ ꯃꯣꯢꯁꯨ
ꯀꯝꯄ꯭ꯂꯦꯟꯖꯨ ꯇꯧꯔꯛꯇꯦ
ꯂꯣꯏꯔꯦꯗ ꯃꯣꯏ ꯀꯝꯄ꯭ꯂꯦꯟ ꯇꯧꯔꯗꯤ
ꯑ ꯍꯥꯎ ꯍꯥꯎꯕꯒꯤ ꯑꯣꯢꯌꯔꯝꯒꯅꯤꯗ ꯍꯧꯗ꯭ꯔꯗꯤ ꯀꯝꯄ꯭ꯂꯦꯟꯗꯤ ꯅꯣꯡꯃꯗꯤ ꯇꯧꯒꯅꯤꯕ ꯍꯥꯎꯣꯏ ꯇꯧꯗꯕꯝ ꯃꯥꯂꯦ
ꯑꯅꯦ ꯑꯗꯨꯅꯤ ꯐꯥꯒꯤ ꯐꯣꯔꯥꯡ ꯀꯨꯛ ꯅꯠꯇꯦꯕ ꯑꯩꯈꯣꯏꯁꯦ
ꯎꯝ
ꯥ ꯀꯔꯤꯌꯦ ꯑꯁꯇ꯭ꯔꯦꯂꯤꯌꯥꯗꯒ ꯌꯨ ꯑꯦꯁ ꯑꯦꯗꯒ ꯆꯠꯂꯒ ꯀꯨꯀꯤꯡ ꯀꯝꯄꯤꯇꯤꯁꯟꯒ ꯌꯥꯎꯔꯨꯔꯗꯤ ꯗꯥꯜ ꯏꯟꯁꯥꯡ ꯊꯣꯡꯉꯒ ꯐꯥꯔꯁ ꯂꯧꯔꯛꯇꯣꯏꯅꯤ ꯑꯗꯨꯒꯤꯅꯦ ꯑꯩ ꯍꯧꯖꯤꯛ ꯄꯩꯁꯥ ꯇꯥꯜꯂꯤꯁꯦ ꯑꯗꯨꯗ ꯆꯠꯀꯦꯁꯤꯅꯦꯕ ꯀꯨꯀꯤꯡ ꯀꯝꯄꯤꯇꯤꯁꯟ ꯌꯥꯎꯔꯨꯒꯦ ꯁꯤꯅꯤ
ꯀꯨꯀꯤꯡ ꯀꯝꯄꯤꯇꯤꯁꯟꯒꯤ ꯄ꯭ꯔꯦꯛꯇꯤꯁ ꯑꯣꯏꯔꯦ ꯅꯪꯒꯤꯗꯣ
ꯑꯩꯗ ꯄꯦꯛꯇꯤꯁ ꯗꯗꯥ ꯌꯦꯟꯆꯥꯡ ꯄꯦꯛꯇꯤꯁ ꯇꯧ
ꯗꯗꯥꯜ ꯇ ꯗꯗꯥꯥꯜ ꯎꯝ ꯅꯪꯒꯤ ꯃꯦꯟ ꯃꯦꯅꯨ ꯑꯣꯏꯔꯦ
ꯑꯗꯨꯅꯦ ꯃꯦꯟ ꯃꯦꯅ꯭ꯌꯨꯅꯦꯕ ꯑꯗꯨꯅ
ꯎꯝ ꯁꯋꯥꯏꯠ ꯗꯤꯁꯦꯁꯈ ꯑꯣꯏꯅ ꯀꯣꯕꯤꯒꯤ ꯏꯟꯖꯥꯡꯒꯨꯝꯕꯀ
ꯀꯣꯕꯤꯒꯨꯝꯕ
ꯎ
ꯈꯪꯗꯦꯗ ꯄꯨꯟꯁꯤꯁꯦ ꯁꯨꯃꯥꯏꯅ ꯅꯣꯛꯇꯕ ꯀꯨꯏꯔꯦ
ꯅꯣꯛꯀꯗꯕꯅꯦ
ꯍꯣꯏ ꯅꯣꯛꯄꯁꯦ ꯌꯥꯝ ꯐꯕꯅꯦ ꯑꯗꯨ ꯅꯣꯛꯇꯕ ꯀꯨꯏꯔꯒ ꯊꯕꯛ ꯇꯧꯕꯗꯩ
ꯑꯣ ꯊꯕꯛꯇꯨꯅ ꯃꯔꯝ
ꯃꯣꯏ ꯑꯗꯨꯅꯦ ꯑꯩꯗꯒꯤ ꯄꯣꯊꯥ ꯈꯣꯁꯨ ꯂꯩꯇꯦ ꯑꯗꯨ ꯃꯊꯛꯇꯁꯨ ꯁꯦꯜꯁꯅꯦꯕ ꯑꯃꯨꯛꯀ ꯑꯩꯒꯤꯗꯣ ꯄꯣꯠ ꯌꯣꯟꯕ ꯑꯣꯏꯗꯣꯏꯅꯦꯕ
ꯑꯣ ꯑꯣ
ꯍꯁ
ꯐꯝꯗꯕꯤꯗ ꯑꯗꯨꯝ ꯂꯦꯞꯄꯒ ꯂꯩꯕ꯭ꯔꯥ ꯑꯣ ꯑꯗ ꯄꯨꯡ ꯀꯌꯥ ꯀꯌꯥꯔꯥ ꯅꯥꯏꯟ ꯑꯥꯋꯥꯔꯁ ꯋꯥꯔ ꯃꯅꯤ ꯑꯗꯨꯗꯤ
ꯋꯥꯅ ꯈꯣꯡꯕꯤꯒꯥꯏꯁꯦ ꯈꯣꯡꯕꯤꯒꯥꯏꯁꯦ ꯏꯄꯥꯛꯄꯥꯛꯄꯅꯦ
ꯎ
ꯂꯃ ꯈꯪꯗꯦ ꯈꯪꯗꯦ ꯇꯧꯔꯣꯏꯗꯕꯅꯤ ꯁꯤꯒꯨꯝꯕ ꯊꯕꯛ
ꯎꯝ ꯑꯗꯨ ꯅꯠꯇꯕ ꯑꯇꯣꯞꯄ ꯊꯤꯕ ꯌꯥꯗ꯭ꯔꯣ ꯅꯪꯒꯤꯗꯣ
ꯑ ꯇꯣꯞꯄꯗꯣ ꯑꯩꯁꯨ ꯁꯤꯦ ꯕꯤ ꯄꯤ ꯑꯣꯗꯣ ꯀꯣꯜ ꯁꯦꯟꯇꯔꯒꯨꯝꯕꯗꯣ ꯇꯧꯒꯦ ꯈꯜꯂ ꯍꯥꯟꯅ ꯑꯩꯁ ꯆꯪꯂꯛꯄ ꯀꯥꯟꯗꯣ ꯏꯌꯥꯝꯕꯗꯣ ꯂꯥꯏꯟ ꯂꯩꯇꯕ
ꯑꯣ ꯅꯪꯅ ꯅꯪꯅ ꯏꯌꯥꯝꯕꯗꯤ ꯑꯗꯨꯗꯔꯥ ꯅꯠꯇ꯭ꯔꯅ ꯃꯥꯁꯨ
ꯏꯌꯥꯝꯕꯁꯨ ꯁꯦꯜꯁꯅꯤ ꯑ ꯃꯥꯗꯤ ꯀꯝꯄ꯭ꯂꯦꯟ ꯇꯧꯗꯦ ꯈꯪꯗꯦ
ꯑꯣ ꯃꯥꯗꯤ ꯅꯨꯡꯉꯥꯏꯕꯒꯤ ꯑꯣꯏꯔꯝꯃꯤꯅꯦ
ꯍꯣꯏ ꯃꯥꯗꯤ ꯑꯦꯄꯜꯗ ꯌꯥꯎꯋꯦꯕꯀꯣ
ꯑꯣ ꯑꯣ
ꯑꯩꯒꯤꯗꯨꯅ ꯔꯤꯂꯥꯏꯟꯁ ꯍꯥꯏꯔꯒ
ꯑꯣ ꯀꯁꯇꯃꯔ ꯌꯥꯝꯕ꯭ꯔꯥ
ꯀꯁꯇꯃꯔ ꯍꯣꯣꯏ ꯀꯁꯇꯃꯔ ꯂ ꯇꯇ ꯩꯅꯦ ꯅꯣꯛꯅꯉꯥꯏ ꯃꯇꯝ ꯂꯩꯇ꯭ꯔꯤꯗꯣ ꯑꯗꯨꯒꯤꯅꯦ ꯄꯥꯈꯪ ꯄꯥꯈꯪ ꯏꯅꯥꯎ ꯈꯨꯨꯟꯕ ꯑꯃ ꯊꯤꯔꯒ ꯌꯨꯝ ꯄꯥꯜꯂꯨ
ꯍꯥ ꯑꯩꯕ꯭ꯔꯣ
ꯍꯣꯢ
ꯅꯥꯈꯨꯕ ꯄꯛꯔꯒ ꯃꯥ ꯊꯔꯑꯣ ꯏ ꯄꯥꯜꯂꯣ ꯊꯕꯛ ꯇꯧꯒꯦ ꯀꯥꯏ ꯈꯥꯟꯒꯅ
ꯊꯕꯛ ꯇꯧꯒꯦꯅ ꯈꯟꯕꯅꯣ ꯑꯩꯕꯨ
ꯎꯝ ꯎꯝ
ꯀꯔꯤꯒꯤ
ꯋꯥꯕꯅꯦ ꯋꯥꯕꯅꯦ ꯅꯨꯄꯥ ꯄꯥꯈꯪ ꯅꯨꯄꯥ ꯏꯅꯥꯛ ꯈꯨꯨꯟꯕ ꯑꯃ ꯊꯤꯔꯒ ꯂꯩ ꯐꯖꯟꯁꯦꯕ ꯇꯧꯋꯣꯗꯨ
ꯑꯗꯨꯅ ꯍꯦꯟꯅ ꯋꯥꯔꯅꯤꯗ
ꯀꯩꯗꯤ ꯋꯥꯗꯣꯏꯅꯣ ꯅꯪ ꯄꯩꯁꯥꯁꯨ ꯇꯥꯍꯜꯂꯣꯏ ꯆꯥꯕ ꯊꯛꯄ ꯇꯧꯔꯒ ꯑꯗꯨꯒ ꯀꯔꯤ ꯈꯔ ꯁꯔꯚꯦꯟ ꯑꯃ ꯂꯩꯔ ꯊꯝꯕ ꯅꯪꯒꯤ ꯃꯦꯠ ꯑꯃ ꯅꯪꯕꯨ ꯍꯦꯜꯄꯔ ꯑꯃ ꯍꯜꯄꯔ ꯃꯥ ꯊꯝꯕꯤꯣ ꯍꯥꯏꯔꯒ
ꯅꯪꯅ ꯊꯤꯕꯤ ꯑꯗꯨꯗꯤ ꯑꯗꯨꯒꯨꯝꯕ ꯅꯨꯄꯥ ꯍꯧꯖꯤꯛꯀꯥꯟꯗꯤ ꯐꯪꯗ꯭ꯔꯦ
ꯍ
ꯅꯪꯅ ꯊꯤꯕꯤꯌꯣ
ꯇ ꯁꯤꯕꯤꯔ ꯂꯣꯏꯔꯦ ꯀꯩꯅꯣ
ꯎꯝ
ꯅꯅꯥꯎ ꯅꯨꯄꯥꯈꯣꯏ ꯂꯩꯅꯦ ꯀꯩ ꯊꯨ ꯋꯥꯔꯨꯅꯨ ꯊꯤꯕ꯭ꯔꯥ ꯂꯣꯏꯔꯦ ꯅꯠꯇ꯭ꯔꯒ ꯑꯦꯝ ꯑꯦꯜꯗ ꯊꯦꯡꯅꯕ꯭ꯔꯥ ꯀꯅꯥꯅ ꯈꯪꯕꯔꯣ
ꯑꯦꯝ ꯑꯦꯜꯗ ꯏꯁꯀꯤꯟ ꯐꯖ ꯐꯖꯕ ꯄꯥꯏꯌꯣ ꯑꯩꯈꯣꯏꯗꯣ ꯍꯦꯛꯇ ꯀꯣꯏꯁꯤꯜꯂꯣ ꯑꯃ
ꯑ ꯄꯥꯏ ꯑ ꯑ ꯄꯥꯏꯕ ꯅꯨꯄꯥꯁꯤꯡꯗ
ꯍꯣꯢ
ꯑ
ꯍꯥꯏꯗꯤ ꯃꯣꯏ ꯏꯅꯥꯛ ꯈꯨꯜꯂꯝꯗ꯭ꯔꯗꯤ ꯏꯁꯀꯤꯟꯒ ꯄꯪꯅꯩ ꯂꯩꯔꯣꯏꯕ
ꯑꯗꯣ ꯅꯪꯗꯤ ꯔꯦꯡ ꯀꯌꯥꯗ ꯂꯩꯕ꯭ꯔꯥ?
ꯂꯦꯖꯦꯟꯗ ꯑꯩ ꯁꯥꯟꯅꯗꯕꯅꯦ ꯑꯗꯨꯝ ꯉꯥꯟꯗꯣ ꯄꯞꯖꯤ ꯁꯅꯥ ꯁꯅꯥꯔꯒ ꯄꯞꯖꯤꯗꯣ ꯕꯤꯠ ꯂꯩꯔꯛꯇꯕ ꯇꯣꯈꯔ꯭ꯕ ꯑꯃꯨꯛ ꯃꯜ ꯍꯥꯎꯔꯕ ꯑꯩ ꯐꯣꯟꯗꯣ ꯌꯥꯝ ꯀꯔꯤ ꯍꯥꯏꯁꯤꯔꯥ ꯂꯦꯛ ꯌꯥꯝ ꯆꯠꯂꯦꯕ
ꯑꯣ ꯑꯣ ꯑꯦꯝ ꯑꯦꯜꯁꯨ ꯑꯗꯨꯝ ꯇꯧꯕꯅꯦ ꯇꯧꯗ꯭ꯔꯣ?
ꯎ ꯑꯩꯒꯤ ꯃꯔꯛ ꯃꯔꯛ ꯋꯥꯔꯜ ꯐꯥꯎꯔꯒ ꯆꯠꯄꯅꯦ ꯑꯩꯒꯤꯗꯣ
ꯑꯣ
ꯖꯣꯟꯁꯟꯒꯥꯏꯁꯦ ꯋꯥꯔꯜ ꯐꯥꯎꯔ ꯊꯧꯔ ꯆꯠꯄꯅꯤ
ꯑꯥ
ꯅꯪ ꯃꯦꯟ ꯍꯤꯔꯣ ꯀꯔꯝꯕꯅꯣ?
ꯑꯩꯒꯤꯗꯤ ꯑꯗꯨꯝ ꯁꯤꯖꯟ ꯁꯤꯖꯟꯗ ꯑꯗꯨꯝ ꯇꯣꯉꯥꯟ ꯇꯣꯉꯥꯟꯅ ꯄꯥꯌꯦꯗ
ꯑꯩ ꯍꯧꯖꯤꯛ ꯑꯩ ꯁꯥꯟꯅꯕꯗꯣ ꯏꯌꯥꯝꯕꯒꯤ ꯑꯦꯀꯥꯎꯟꯅꯦꯕꯀꯣ
ꯑꯣ
ꯃꯥꯒꯤꯗꯣ ꯐꯦꯚꯣꯔꯥꯏꯠꯇꯣ ꯒꯨꯁꯟ ꯂꯩꯕꯅꯦꯕ ꯑꯩꯒꯤꯅ ꯑꯩꯗꯤ ꯍꯧꯖꯤꯛ ꯍꯧꯖꯤꯛꯄꯨꯗꯤ ꯖꯣꯟꯁꯟ ꯂꯩꯔꯝꯒꯅꯤ ꯑꯩ ꯁ ꯈꯩ ꯖꯣꯟꯁꯟꯒ ꯇꯥꯏꯒ꯭ꯔꯦꯜ
ꯑꯣ ꯇꯥꯏꯒꯔ ꯄꯥꯏꯔꯗꯤ ꯌꯥꯔꯦꯅꯦ ꯑꯦ ꯑꯩꯈꯣꯏ ꯁꯅꯅꯤꯡꯉꯥꯏ
ꯂꯩꯕꯅꯤ ꯂꯩꯕꯅꯤ ꯑꯩꯗꯤ ꯉꯍꯥꯟꯗ ꯋꯥꯔꯤ ꯁꯨꯅꯔꯒ ꯇꯤꯝꯃꯦꯠ ꯐꯖꯕꯛꯇ ꯑꯁ
ꯁꯣꯅꯣ ꯁꯣꯅꯣ ꯁꯥꯟꯅꯔꯗꯤ ꯑꯗꯨꯝ ꯇꯧꯕꯅꯦ
ꯁꯣꯂꯣ ꯁꯨꯅꯕꯗꯣ ꯉꯥꯟ ꯊꯦꯡꯅꯔꯤꯕꯒꯨꯝ ꯃꯔꯛ ꯃꯔꯛꯇꯤ ꯐꯖꯕ ꯇꯤꯝ ꯌꯥꯝ ꯐꯖꯕ ꯐ ꯀꯣꯝꯕꯣ ꯈꯪꯕ ꯇꯤꯝ ꯐꯪꯉꯦꯕ ꯃꯔꯛ ꯃꯔꯛꯇ ꯆꯄ꯭ꯔꯤ ꯊꯦꯡꯅꯕ ꯑꯁꯥ
ꯆꯨꯝꯃꯦ ꯀꯩꯅꯣ ꯃꯣꯕꯥꯜ ꯂꯤꯖꯟ ꯍꯥꯏꯕꯗꯨꯀꯣ ꯃꯣꯕꯥ ꯃꯣꯕꯥ ꯊꯣꯛ ꯑꯗꯨ ꯊꯣꯛꯄ ꯃꯇꯨꯡꯗ ꯍꯥꯏꯒꯗ꯭ꯔꯥ ꯀꯩꯅꯣ ꯌꯥꯝ ꯑꯥ ꯆꯃꯦ ꯍꯣꯏ ꯁꯣꯂꯣ ꯆꯠꯂꯗꯤ ꯅꯨꯡꯉꯥꯏꯇꯕꯅꯤ꯫
ꯎꯝ ꯏꯌꯥꯝꯕ ꯒ꯭ꯔꯣꯖꯨꯋꯦꯁꯟ ꯍꯥꯏꯁ ꯌꯥꯔ ꯃꯣꯏꯗꯣ ꯃꯥꯒꯤ ꯑꯦꯀꯥꯎꯟ ꯑꯣꯏꯅ ꯑꯩꯉꯣꯟꯗ ꯄꯤꯌꯦ ꯁꯨꯅꯔꯣ ꯍꯥꯏꯔꯒ ꯃꯥꯒꯤꯗꯤ ꯏꯁꯀꯤꯟ ꯈꯔ ꯐꯖ ꯐꯖꯕ ꯂꯩꯔꯅꯦꯕ ꯏꯌꯥꯝꯕꯒꯤꯗꯣ ꯑꯗꯨꯒꯤ ꯑꯩꯁꯨ ꯁꯥꯟꯅꯅꯤꯡꯕ ꯂꯧꯈ꯭ꯔꯦ
ꯑꯗꯣ ꯌꯣꯟꯕꯒꯨꯝꯕꯗꯤ ꯇꯧꯕ꯭ꯔꯥ ꯅꯣꯏꯗꯤ ꯑꯦꯀꯥꯎꯟ
ꯏꯀꯥꯎꯕꯨꯗꯤ ꯌꯥꯝ ꯀꯔꯤꯁ ꯌꯥꯝ ꯐꯖꯗꯕꯅꯤꯅ ꯌꯣꯟꯗꯦꯗ ꯏꯌꯥꯝꯕꯒꯤꯗꯤ ꯍꯣꯏ ꯂꯦꯖꯦꯟ ꯑꯅꯤꯕꯨꯗꯤ ꯂꯩꯌꯦ ꯏꯌꯥꯝꯕꯒꯤꯗꯣ ꯂꯦꯖꯦꯟ ꯑꯅꯤ ꯑꯗꯨꯒ ꯖꯣꯗꯀꯤ ꯀꯤꯌꯥꯔꯥ ꯂꯕꯅꯤ ꯃꯥꯒꯤ ꯑꯦꯀꯥꯎꯟꯗꯤ ꯐꯖꯩꯌꯦ ꯌꯣꯜꯂꯗꯤ ꯇꯦꯟ ꯀꯦꯒꯨꯝꯕꯗꯤ ꯌꯣꯟꯕ ꯌꯥꯅꯤ꯫
ꯑꯣ ꯑꯣ
ꯑꯗꯣ ꯑꯩꯒꯤ ꯑꯦꯀꯥꯎꯟ ꯑꯃꯗꯨꯗꯤ ꯏꯁꯀꯤꯟ ꯌꯥꯝ ꯐꯖꯕꯗꯤ ꯂꯩ꯫
ꯎꯝ ꯅꯣꯏꯁꯨ ꯄꯩꯁꯥ ꯆꯪ ꯄꯩꯁꯥ ꯇꯤꯡꯉꯒ ꯀꯩꯅꯣ ꯑꯥ ꯀꯤꯟꯁꯤꯡꯗꯣ
ꯑꯩꯗꯤ ꯐ꯭ꯔꯤꯒꯤꯁꯇꯤꯉꯇꯅꯤꯗ ꯏꯌꯥꯝꯕꯗꯤ ꯃꯥꯗꯤ ꯔꯤꯆꯥꯔꯖ ꯀꯌꯥꯝ ꯇꯧꯕ ꯃꯥꯜꯂꯤ ꯁꯤꯗ ꯍꯥꯟꯅ ꯃꯥ ꯑꯩ ꯂꯩ ꯂꯥꯛꯇ꯭ꯔꯤꯉꯩ ꯃꯥꯗꯣ ꯃꯥꯒꯤ ꯌꯥꯎꯔꯈꯔꯤ ꯍꯥꯏꯁꯤꯔ ꯌꯥꯝ ꯇꯧꯕ ꯃꯥꯜꯂꯦ ꯃꯥꯗꯤ
ꯑꯣ ꯔꯤꯆꯥꯔꯖ ꯑꯃꯨꯛ ꯇꯧꯅꯤꯡꯉꯥꯏꯗꯤ ꯍꯥꯏꯗꯤ ꯑꯝꯇꯁꯨ ꯀꯩꯅꯣ ꯈꯟꯕꯤꯗ꯭ꯔꯦ
ꯍꯥꯏꯗꯤ ꯆꯄꯣꯠ ꯆꯥꯕꯅ ꯐꯗ꯭ꯔꯣ ꯑꯩꯩꯗꯣ ꯔꯤꯆꯥꯔꯖ ꯇꯧꯅꯉꯥꯏ ꯁꯔꯨꯛꯄꯨꯗꯤ
ꯀꯣꯏꯕ ꯆꯠꯄꯒꯨꯝꯕꯒ
ꯍꯣꯏ ꯒꯥꯔꯤ ꯊꯣꯡꯉꯒ ꯒꯥꯔꯤ ꯀꯣꯏꯕ ꯆꯠꯅꯉꯥꯏꯒꯤ ꯒꯥꯔꯤꯒꯤ ꯄꯦꯇ꯭ꯔꯣꯜ ꯍꯥꯞꯅꯉꯥꯏ ꯊꯝꯕ
ꯍꯣꯏ ꯑꯗꯨꯅ ꯍꯦꯟꯅ ꯅꯨꯡꯉꯥꯏꯅꯤ
ꯄꯩꯁꯥ ꯇꯅ ꯀꯔꯤꯒꯤ ꯒꯦꯝꯗꯕꯨ
ꯎꯝ ꯆꯥꯛ ꯆꯥꯔꯗꯤ ꯄꯨꯡ ꯀꯌꯥꯗ ꯆꯥꯔꯅꯤ ꯅꯣꯏꯗꯣ
ꯑꯩ ꯂꯥꯝꯃꯗꯤ ꯑꯩꯗꯤ ꯆꯥꯔꯝꯒꯅꯤ ꯑꯗꯣ ꯆꯥ ꯂꯥꯝꯗ꯭ꯔꯗꯤ ꯃꯣꯏꯅꯤ ꯉꯥꯏꯒꯅꯤ ꯍꯣꯔꯦꯟ
ꯑꯣ
ꯌꯦꯟꯁꯥꯡꯕꯨꯗꯤ ꯃꯨꯟꯈ꯭ꯔꯦ ꯑꯂꯨꯁꯨ ꯑꯂꯨꯁꯨ ꯉꯥꯡꯅꯕꯗ ꯃꯦꯠ ꯃꯦꯠꯄꯩ ꯂꯣꯏ ꯇꯣꯏꯈ꯭ꯔꯦ
ꯂꯣꯏ ꯃꯍꯤ ꯑꯣꯟꯒ꯭ꯔꯦ ꯀꯣꯕꯤꯒ ꯑꯂꯨ ꯎꯗ꯭ꯔꯦ ꯑꯩꯒꯤꯁꯦ
ꯒ꯭ꯔꯥꯏꯟꯗꯔ ꯑꯣꯏꯔꯦꯅꯦ ꯅꯪꯁꯦ
ꯑꯩ ꯑꯩ ꯑꯥꯏꯗꯤꯗꯣ ꯍꯣꯔ ꯍꯧꯖꯤꯛ ꯆꯪꯉ ꯊꯥꯔꯛꯀꯦ
ꯍꯣꯏ ꯍꯣꯏ
ꯑꯩꯁꯨ ꯉꯥꯏꯍꯥꯛ ꯂꯩꯔꯒꯗꯤ ꯋꯥꯆꯞ ꯇꯧꯔꯒ ꯇꯨꯝꯃꯒꯦ ꯍꯌꯦꯡ ꯍꯌꯦꯡ ꯐꯥꯎꯅꯔꯒꯦ
ꯑꯝ ꯑꯣ
ꯅꯪ ꯅꯪꯗꯤ ꯐꯥꯎꯅꯈꯤꯒꯗ꯭ꯔꯣ ꯃꯤ
ꯑ ꯑꯩꯒꯤ ꯑ ꯈꯔ ꯂꯩꯔꯤꯌꯦ ꯎꯝ
ꯑꯣ ꯑꯆꯥ ꯑꯆꯥ ꯎꯗꯗꯤ